ꯑꯦ꯫
ꯇꯥꯏꯀꯣ꯫
ꯇꯥꯏꯌꯦ ꯇꯥꯏꯌꯦ ꯑꯁ ꯌꯥꯝ ꯋꯥꯅ ꯄꯥꯎ ꯐꯥꯎꯅꯔꯦ ꯏꯕꯥꯅꯤꯁꯦ꯫
ꯀꯩꯗꯧꯔꯤꯒꯦ꯫
ꯑꯁ ꯑꯗꯨꯝ ꯍꯤꯞꯂꯒ ꯂꯩꯔꯦ ꯅꯪꯗꯤ꯫
ꯑꯩꯗꯤ ꯃꯄꯥꯥꯟ ꯂꯩꯗ꯫
ꯑꯩꯕꯨ ꯄꯥꯎ ꯐꯥꯎ ꯐꯥꯎꯅꯅꯤꯡꯕꯒꯤ ꯃꯄꯥꯟꯗ ꯑꯃꯨꯛ ꯂꯥꯏꯔꯤ ꯃꯥꯜꯂꯦ ꯌꯥꯝ ꯅꯨꯡꯁꯤ꯫
ꯑꯩꯗꯣ ꯐꯃꯨꯡꯗ ꯑꯃꯨꯛ ꯀꯩꯅꯣ ꯇꯨꯝꯉꯨꯅꯤ ꯑꯗꯨ ꯑꯁ꯫ ꯅꯪꯒꯤ ꯋꯥꯈꯜꯗ ꯂꯩꯕꯒꯤꯀꯣ ꯉꯝꯗꯕꯒꯤ ꯑꯃꯨꯛ꯫
ꯎꯄꯥꯏꯂꯩꯇꯦ ꯑꯁ ꯃꯅꯨꯡꯗ ꯁꯥꯗꯤ ꯁꯥꯏꯌꯦ ꯑꯩꯈꯣꯏꯁꯨ ꯌꯥꯝ ꯁꯥꯏꯌꯦ꯫
ꯃꯄꯥꯟꯗꯩ ꯑꯣꯏꯅ ꯅꯨꯡꯉꯥꯏꯕꯅꯦ꯫
ꯑꯣ ꯃꯄꯥꯟꯗꯤꯟꯅꯨꯉꯥꯏ꯫
ꯑꯩꯈꯣꯏ ꯑꯩ ꯃꯩ ꯂꯥꯛꯄꯒꯤ ꯑꯃꯨꯛ ꯅꯨꯡꯉꯥꯏꯕꯅꯦ ꯃꯩ ꯂꯥꯛꯇ꯭ꯔꯗꯤꯀꯣ ꯑꯁ꯫ ꯐꯦꯟ ꯊꯥꯗ꯭ꯔꯗꯤ ꯌꯥꯝ ꯁꯥꯕꯅꯤ꯫ ꯀꯩ ꯏꯟꯁꯥꯡ ꯆꯥꯔꯒꯦ ꯉꯁꯤꯗꯤ꯫
ꯉꯁꯤꯁꯦ ꯑꯥ꯫ ꯑꯩꯈꯣꯏ ꯌꯦꯟꯗꯦꯝ ꯑꯗꯨꯝ ꯆꯥꯏꯀꯣ꯫
ꯑꯁ ꯌꯦꯟꯗꯦꯝꯗꯤ ꯅꯪ ꯄꯥꯝ ꯃꯥꯜꯂꯦ ꯍꯦ꯫
ꯑꯩ ꯑꯃꯥꯁꯨ ꯀꯩꯅꯣ ꯆꯥꯗꯦ꯫ ꯑꯩꯗꯤ ꯑꯑꯌꯨꯛꯀꯤ ꯎꯇꯤ ꯆꯥꯕꯅꯤ꯫
ꯑꯩꯗꯤ ꯌꯦꯟꯗꯦꯝ ꯄꯥꯝꯖꯦ ꯁꯧꯒꯔꯤ ꯑꯣꯏꯅ ꯄꯥꯝꯃꯦ ꯑꯩꯗꯤ꯫
ꯑꯩꯁꯨ ꯄꯥꯝꯗꯦꯕ ꯑꯗꯨ꯫
ꯑꯅꯤꯃꯛ ꯄꯥꯝ ꯄꯥꯝꯗꯕ ꯑꯣꯏꯔꯝꯅꯤ ꯅꯪꯗꯣ꯫
ꯄꯥꯝꯗꯦ ꯑꯩꯗꯤ꯫
ꯀꯅꯥꯅ ꯊꯣꯡꯕ꯭ꯔꯥ꯫
ꯏꯅꯝꯃ ꯅ ꯊꯣꯡꯏ꯫
ꯑꯦ ꯅꯅꯝꯃꯥ ꯂꯥꯛꯈ꯭ꯔꯕꯣ꯫
ꯂꯥꯛꯑꯦ꯫
ꯀꯔꯝ ꯀꯥꯟꯗ ꯉꯔꯥꯡ ꯉꯔꯥꯡꯅ ꯂꯥꯛꯄꯥ꯫
ꯑꯣ ꯉꯔꯥꯡ ꯂꯥꯛ ꯑꯦ꯫
ꯑꯣ꯫ ꯅꯨꯡꯉꯥꯏꯔꯝꯃꯅꯤ ꯍꯧꯖꯤꯛꯇꯤ ꯅꯃ ꯂꯥꯛꯕꯅꯤꯅ꯫ ꯅꯃꯥꯖꯨ꯫ ꯐꯪꯈ꯭ꯔꯦ ꯃꯥꯗꯤ ꯂꯧ ꯆꯠꯇ꯭ꯔꯦꯀꯣ ꯉꯁꯤꯗꯤ ꯑꯣꯃ ꯂꯧ ꯆꯠꯄ ꯉꯝꯃꯔꯣꯏꯗ꯫
ꯎꯝ꯫ ꯑꯩ ꯆꯠꯇꯦ ꯌꯨꯝꯗ ꯑꯗꯨꯝ ꯂꯩꯌꯦ ꯌꯨꯝꯒꯤ ꯊꯥꯕꯛ ꯇꯧꯅ꯫
ꯃꯣꯏ ꯀꯩꯅꯣ ꯇꯧꯕꯁꯤꯡꯗꯣ꯫ ꯃꯤꯔꯣꯟꯕꯁꯤꯡꯗꯣ ꯕꯦꯟ ꯇꯧꯕꯗꯣ ꯑꯗꯨꯝ ꯂꯧ꯫ ꯆꯠꯂꯒ ꯕꯦꯟꯗꯤꯡ ꯇꯧꯕꯗꯣ ꯑꯁ꯫ ꯁꯤ ꯌꯥꯝ ꯀꯟꯕ ꯃꯥꯜꯂꯦ ꯑꯩꯗꯤ ꯑꯗꯨꯒꯨꯝꯕꯗ ꯇꯧꯕ ꯉꯝꯗꯦ꯫
ꯑꯣ꯫ ꯑꯦ ꯑꯗꯨ ꯉꯝꯗꯧ ꯃꯥꯟꯗꯦꯗ꯫
ꯑꯪ ꯑꯩꯗꯤ ꯉꯝꯗꯦ꯫
ꯇꯩꯕꯒꯨꯝꯕꯗꯤ ꯍꯏ ꯇꯩꯕꯒꯨꯝꯕꯁꯨ ꯉꯝꯒꯗꯧ ꯃꯥꯟꯗꯦ
ꯍꯋꯥꯏ ꯇꯩꯕꯒꯨꯝꯕꯗꯤ ꯐꯕꯅꯤ ꯍꯥꯏꯑ ꯑꯦꯛꯁꯔꯁꯥꯏꯁꯅꯤ ꯍꯥꯏꯌꯦ ꯎꯝ ꯃꯤꯔꯣꯟꯕ ꯃꯇꯝꯗ ꯋꯥꯏ ꯇꯩꯕꯒꯨꯝꯕ ꯑꯗꯨꯝ ꯃꯗꯣ ꯃꯨꯚꯡ ꯑꯗꯨꯝ ꯇꯧꯕꯗꯣ ꯌꯥꯝ ꯐꯩꯌꯦ ꯍꯥꯏꯕꯅꯦ
ꯍꯥꯏꯗꯤ ꯋꯥꯔꯝꯒꯅꯦꯅ ꯈꯟꯕ ꯑꯣ ꯎꯝ
ꯑꯗꯨꯝ ꯋꯥꯔꯁꯨ ꯋꯥꯅ ꯈꯖꯤꯛ ꯈꯖꯤꯛ ꯑꯗꯨꯝ ꯃꯨꯚꯤꯡ ꯇꯧꯕꯗꯣ ꯅꯨꯡꯉꯥꯏ ꯍꯥꯏꯕꯅꯤ ꯌꯥꯝ ꯐꯔꯦ ꯐꯩ ꯍꯥꯏꯕꯅꯤ ꯑꯗ ꯅꯪꯒꯤꯁꯨ ꯅꯪꯒꯤꯁꯨ ꯍꯥꯏꯕꯤꯕꯅꯦ ꯅꯍꯥꯟ ꯍꯌꯦꯡ ꯅꯋꯥꯏ ꯅꯪ ꯌꯣꯛ ꯃꯤꯔꯣꯜꯗꯤ
ꯑꯗꯣ ꯍ ꯋꯥꯏ ꯇꯩꯔꯒ ꯂꯩꯒꯔꯣ
ꯋꯥ ꯂꯦꯞꯄꯒ ꯇꯩꯕꯗꯨ ꯅꯠꯇꯕ ꯐꯝꯃ ꯐꯒꯅꯤ ꯑꯗꯨꯝ ꯇꯧꯕꯗꯣ ꯍꯣꯏ
ꯑꯩꯈꯣꯏꯒꯤꯗꯤ ꯐꯝꯃꯒ ꯇꯧꯕꯅꯤꯅ ꯃꯥ ꯏꯗꯤ ꯈꯔ ꯅꯨꯡꯉꯥꯏꯔꯝꯅꯤ ꯑꯦ
ꯂꯦꯄꯗꯤ ꯀꯁꯨ ꯂꯩꯇꯦ ꯑꯗꯨꯝ ꯀꯩ ꯐꯝꯕꯅ ꯍꯥꯏ ꯑꯩꯁꯦ ꯅꯔꯚꯁ ꯆꯠꯂꯤ ꯍꯦꯅ ꯍꯅꯤ ꯁꯥꯔꯒꯥꯎꯁꯤꯦ
ꯀꯅ
ꯑꯪꯅꯦ ꯅꯪꯒꯤ ꯈꯨꯗꯣꯠꯇꯣ ꯑꯃꯨꯛꯇ ꯍꯥꯎꯔꯦꯗꯣ ꯑꯦꯍꯦ ꯍꯦꯍ ꯅꯣꯛꯅꯒꯤ ꯈꯨꯗꯣꯛꯗꯣ ꯅꯣꯛꯅꯤꯡ ꯄꯨꯛꯅꯤꯡꯗꯕꯤꯗ ꯑꯗꯨꯝ ꯅꯣꯛ ꯃꯥꯟꯅꯩ
ꯅꯣꯡ
ꯔ꯭ꯔꯍ ꯍ ꯍꯥ ꯇꯔꯒ
ꯅ
ꯑꯅꯤ ꯅꯤꯡ ꯅꯤꯡꯇꯕꯤꯗ ꯅꯣꯛꯄ
ꯅ ꯔꯣꯣ ꯆꯞꯂꯒ ꯂꯩꯔꯦ ꯅꯪꯒꯤꯗ ꯑꯣ ꯅꯨꯡꯉꯥꯏꯔꯦ ꯍꯧꯖꯤꯛꯇꯤ ꯇꯥꯔꯦ
ꯑꯩꯈꯣꯏꯅꯁꯨ ꯅꯉꯣꯟꯗꯣ ꯌꯥꯝ ꯐꯅꯦꯕꯀꯣ ꯍꯜꯂꯣ
ꯑꯣ ꯑꯣ ꯇꯥꯏꯌꯦ ꯇꯥꯏꯌꯦ ꯇꯥꯏꯌꯦ ꯇꯥꯏꯌꯦ
ꯍꯜꯂꯣ
ꯇꯥꯗꯕ꯭ꯔꯣ ꯑꯩ ꯇꯥꯏꯌꯦ ꯅꯪ ꯇꯥꯗꯕ꯭ꯔꯣ
ꯇꯥꯔꯦ ꯇꯥꯔꯦ ꯍꯧꯖꯤꯛꯗꯤ
ꯑ
ꯅꯉꯗꯣ ꯈꯔ ꯅꯨꯡꯉꯥꯏꯇꯕ ꯃꯥꯜꯂꯦ
ꯅꯍꯥꯟ ꯋꯥꯗꯤ ꯎꯝ
ꯉꯍꯥꯟ ꯉꯥꯏ ꯀꯩꯅꯣ ꯍꯥꯏꯔꯛꯑꯣ
ꯍ ꯋꯥ ꯁꯤꯗꯤ ꯅꯦꯠꯋꯥꯛ ꯌꯥꯝ ꯐꯔꯝꯕꯅꯦ ꯅꯪꯅ ꯍꯥꯏꯕꯗꯨꯣ ꯆꯨꯝꯃꯦ ꯍꯧꯖꯤꯛꯀꯥꯟ ꯗꯤ ꯌꯥꯗ꯭ꯔꯤꯕ ꯑꯗꯨꯝ ꯅꯦꯠꯋꯥꯛ ꯇꯠꯂꯒ ꯂꯩꯔꯔꯕꯀꯣ
ꯎꯝ
ꯑꯁ ꯀꯟꯅ ꯈꯨꯝꯃꯣ ꯑꯩ ꯇꯥꯗꯤꯌꯦ
ꯀꯩꯒꯤꯅꯣ ꯀꯩꯒꯤꯅꯣ ꯇꯥꯗꯕꯗꯣ ꯃꯤꯅ ꯀꯟꯅ ꯂꯥꯛꯔꯨꯔꯁꯦ ꯅꯣꯏꯗꯤ ꯇꯨꯝꯅꯗ꯭ꯔꯤꯕ꯭ꯔꯣ
ꯈꯪꯗꯦ ꯃꯣꯏ ꯐꯃꯨꯡꯗ ꯐꯣꯟ ꯌꯦꯡꯉ ꯂꯩꯔꯝꯃꯅꯤ ꯃꯤ ꯂꯣꯏꯅ
ꯑꯣ ꯑꯥ ꯅꯆꯥꯟꯅꯨꯄꯤꯗꯤ
ꯆꯨꯝꯈ꯭ꯔꯦ ꯃꯤ ꯀꯩꯅꯣ ꯃꯥꯒꯤ ꯕꯕꯥꯇꯣꯟꯒ ꯃꯅꯦꯒꯗꯤ ꯏꯝꯐꯥꯜ ꯆꯠ ꯌꯦ
ꯑꯣ ꯉꯁꯤꯔꯣ
ꯅꯍꯥꯟꯅ ꯆꯠꯈ꯭ꯔꯕꯅꯦ ꯅꯍꯥꯟꯗ
ꯑꯣ
ꯃꯅꯦꯗꯤ ꯄꯤ ꯑꯩꯆ ꯗꯤ ꯇꯧꯅꯤꯡꯉꯥꯏ ꯆꯠꯈꯤꯕꯅꯤꯗ ꯃꯕꯥꯇꯣꯟꯅ ꯑꯦꯠꯃꯤꯁꯟꯒꯤꯗꯃꯛ ꯆꯠꯈꯤꯕꯅꯦ ꯂꯥꯛꯇ꯭ꯔꯤꯌꯦ ꯃꯥꯗꯤ ꯍꯜꯂꯛꯀꯅꯤ ꯍꯥꯏꯕꯅꯦ ꯑꯕ ꯇꯣ
ꯀꯥꯏꯗ ꯂꯩꯔꯤꯅꯣ ꯃꯣꯏꯅꯤꯗꯤ
ꯑ ꯈꯪꯗꯦ ꯑꯩꯁꯨ ꯍꯪꯍꯧꯗ꯭ꯔꯦ ꯂꯩꯀꯥꯏꯁꯨ
ꯃꯣꯏꯒꯤ ꯃꯃꯥꯟꯅꯕꯤꯒꯤ ꯌꯨꯝꯗ ꯂꯩꯕ꯭ꯔꯥ ꯅꯠꯇ꯭ꯔꯒ ꯃꯣꯏ
ꯅꯠꯇꯦ ꯃꯥ꯭ꯔꯣ ꯃꯥꯗ ꯀꯩꯅꯣꯒꯤꯅꯦ ꯋꯥꯔꯗꯦꯟꯁꯨ ꯑꯃꯨꯛ ꯇꯧꯒꯅꯤ ꯚꯤ ꯑꯩꯁ ꯖꯤꯁꯨ ꯇꯧꯒꯅꯤ ꯍꯥꯏꯕꯅꯤ ꯑꯗꯨꯒꯤ ꯑꯗꯨꯝ ꯂꯩꯐꯝ
ꯑꯣ ꯃꯣ ꯍꯂꯥ ꯑꯣ ꯃꯗꯤ
ꯃꯅꯤꯗꯤ ꯍꯜꯂ ꯑꯣꯏꯕꯥ
ꯑꯗꯨꯗꯤ ꯃꯤ ꯌꯥꯝ ꯑꯗꯨ ꯅ ꯅꯣꯏꯗꯤ
ꯃꯤ ꯌꯥꯝꯗ ꯇ꯭ꯔꯦ ꯍꯣꯏ ꯑꯅꯤ ꯑꯍꯨꯝ ꯃꯔꯤ ꯈꯛꯇ ꯃꯉꯥ ꯈꯛꯇ ꯉꯥꯏꯔꯦ
ꯅꯪ ꯅꯦꯛꯁ ꯋꯤꯛꯇ ꯑꯃꯨꯛ ꯆꯠꯈ꯭ꯔꯅꯤꯀꯣ
ꯎꯝ
ꯑꯁ ꯅꯨꯡꯁꯤꯗ ꯎꯅꯥ ꯎꯅꯥ ꯎꯅꯗꯕꯤꯗ ꯑꯃꯨꯛ ꯆꯠꯈ꯭ꯔꯅꯤꯍꯦ
ꯑꯥꯃꯨꯛ ꯂꯥꯛꯀꯥꯅꯤꯗ ꯑꯩꯈꯣꯏꯗꯤ ꯗꯤꯁꯦꯝꯕꯔꯗꯥ
ꯑꯁ ꯗꯤꯁꯦꯝꯕꯔꯗꯤ ꯌꯥꯝ ꯂꯥꯞꯈ꯭ꯔꯦ
ꯅꯪꯁꯨꯂꯥꯛ ꯑꯣꯅ ꯑꯗꯨꯗꯗ
ꯑꯩ ꯉꯁꯥꯏ ꯂꯥꯛꯑꯦ ꯑꯗꯨꯕꯨ ꯅꯪꯕꯨ ꯎꯗꯦ ꯑꯩꯈꯣꯏ ꯅꯆꯦ ꯑꯩꯈꯣꯏꯗ ꯅꯆꯦ ꯑꯩꯈꯣꯏꯗ ꯂꯥꯛꯑꯦ ꯐꯝꯃꯕꯨꯗꯤ ꯐꯝꯗꯦ ꯑꯗꯨꯝ ꯂꯝꯕꯤꯗ ꯂꯥꯛꯄ ꯑꯗꯣ ꯅꯪꯕꯨꯁꯨ ꯎꯗꯕ ꯅꯆꯦ ꯁꯨ ꯃꯟ ꯅꯆꯦꯕꯨꯗꯤ ꯃꯅꯨꯡꯗ ꯂꯩꯕ ꯃꯥꯜꯂꯦ
ꯑꯣ ꯀꯔꯝ ꯀꯥꯟꯗꯅꯣ ꯄꯨꯡ ꯀꯌꯥꯗꯅꯣ
ꯀꯩꯅꯣꯗꯅꯦ ꯏꯚꯤꯅꯤꯡꯗ
ꯑꯣ ꯊꯦꯡ ꯊꯦꯡꯕ
ꯍꯣꯏ ꯌꯥꯝ ꯊꯦꯡꯕꯕꯨꯗꯤ ꯑꯣꯏꯗꯦꯗ
ꯄꯨꯡ ꯑꯍꯨꯝ ꯍꯦꯜꯂꯒ ꯆꯠꯄꯅꯦ ꯑꯩ ꯄꯨꯡ ꯃꯔꯤꯗ꯭ꯔꯥ
ꯑꯩꯗꯤ ꯍꯣꯏ ꯃꯔꯤ ꯍꯦꯜꯂꯒ ꯆꯠ ꯃꯔꯤ ꯍꯦꯟꯕ ꯃꯇꯝꯗ ꯃꯥꯜꯂꯦ ꯑꯩꯅ ꯆꯠ
ꯑꯣ ꯑꯣ ꯆꯦꯆꯦ ꯑꯃꯨꯛ ꯑꯩꯈꯣꯏꯗ ꯂꯥꯛꯑꯒ ꯑꯃꯨꯛ ꯆꯠꯈꯤꯕ ꯃꯇꯝꯗ ꯑꯣꯏꯔꯝꯅꯤ
ꯑꯣ ꯑꯣꯏꯔꯝꯃꯅꯤ ꯍꯣꯏ
ꯑꯁ ꯉꯁꯤ ꯈꯛꯇ ꯂꯧꯗꯣ ꯑꯃꯨꯛ ꯇꯧꯕꯒꯤ ꯋꯥꯏꯍꯦ
ꯑꯣ ꯋꯥꯔꯝꯒꯅꯤ ꯅꯪ ꯍꯧꯒꯠꯄ ꯉꯝꯃꯔꯣꯏ ꯍꯌꯦꯡꯗꯤ
ꯈꯪꯗꯦ ꯑꯗꯨꯕꯨꯗꯤ ꯑꯗꯣ ꯉꯁꯥꯏꯗꯣ ꯅꯣꯡ ꯑꯦ ꯀꯩꯅꯣ ꯅꯨꯡꯁꯥꯁꯨ ꯈꯔ ꯀꯟ ꯁꯥꯏꯅ ꯉꯁꯤꯗꯤ ꯑꯗꯨꯒꯤ ꯑꯁ ꯈꯨꯁꯥ ꯑꯃ ꯇꯧꯔꯦ ꯉꯥꯁꯤꯗꯤ
ꯑꯥ ꯑꯗꯣ ꯍꯌꯦꯡ ꯍꯌꯦꯡꯗꯤ ꯑꯃꯨꯛ ꯑꯗꯨꯝ ꯂꯩꯔꯅꯤꯀꯣꯅꯪ
ꯍꯌꯦꯡꯁꯦ ꯌꯨꯝꯗ ꯈꯔ ꯊꯕꯛ ꯈꯔ ꯂꯩꯕ ꯂꯩꯗꯧ ꯃꯥꯜꯂꯦ ꯑꯩꯁꯦ ꯎꯝ
ꯑꯩ ꯉꯁꯥꯏ ꯆꯠꯄꯗꯣ ꯀꯩꯅꯣꯅꯦ ꯉꯥꯅꯨ ꯉꯥꯅꯨ ꯊꯤꯕ ꯆꯠꯄꯅꯦ
ꯑꯣ ꯆꯥꯅꯕꯔꯣ
ꯆꯥꯅꯕ ꯍꯣꯏ ꯑꯩꯈꯣꯏ ꯅꯠꯇꯦꯗ ꯑ ꯃꯊꯛꯇ ꯄꯨꯔꯛꯑꯣ ꯍꯥꯏꯕ ꯄꯨꯕꯤꯔꯛꯑꯣ ꯍꯥꯏꯕ ꯁꯤꯐꯥꯏ ꯁꯤꯐꯥꯏꯁꯤꯡꯅ ꯍꯦ ꯑꯦ ꯂꯩꯁꯕꯤ ꯀꯩꯅꯣ ꯍꯦ ꯍꯥꯏꯔꯒꯀꯣ ꯍꯥꯎ ꯈꯣꯡꯕ ꯑꯩꯅ ꯑ ꯍꯪ ꯉꯅꯨ ꯄꯨꯕꯤꯔꯛꯑꯣ ꯀꯦꯖꯤ ꯑꯅꯤ ꯑꯍꯨꯝꯒꯨꯝꯕ ꯄꯨꯕꯤꯔꯛꯑꯣ ꯅꯪ ꯑꯁꯤꯗ ꯅꯨꯡꯇꯤꯒꯤ ꯂꯥꯛꯄ꯭ꯔꯥ ꯍꯪꯉꯦ ꯑꯩꯕꯨ ꯑꯩꯅ ꯑ ꯃꯔꯛ ꯃꯔꯛ꫰ꯇꯥ ꯄꯥꯛ ꯑꯦ ꯃꯣꯏꯗꯣ ꯑꯩ ꯑꯩꯒꯤ ꯑꯩꯒꯤ ꯅꯨꯄꯥꯕꯨꯁꯨ ꯈꯪꯅꯕꯒꯤꯀꯣ ꯉꯥꯅꯨ ꯄꯨꯕꯤꯔꯛꯑꯣ ꯍꯥꯏ ꯑꯗꯨꯒꯤ ꯑꯁ ꯊꯤꯕ ꯆꯠꯕꯗꯣ ꯋꯥꯅ ꯆꯠꯄꯅꯦ ꯉꯁꯥꯏꯗꯣ
ꯊꯤꯕ ꯐꯪꯕ꯭ꯔꯥ
ꯍꯣꯏ ꯅꯣꯏ ꯂꯩꯀꯥꯏꯗ ꯊꯤꯕ ꯐꯪꯕꯒꯤ ꯑꯗꯨꯗ ꯑꯃꯨꯛ ꯆꯠꯄꯅꯦ ꯑꯩꯗꯣ ꯑ ꯀꯩꯅꯣꯗ ꯂꯩꯈꯥꯏ ꯑꯃꯇ ꯔꯣꯟ ꯐꯥꯎꯗ ꯑꯃꯨꯛ ꯍꯥꯟꯅ ꯊꯤꯔꯝꯃꯅꯦꯕ ꯑꯗꯣ ꯂꯩꯇꯕꯒꯤ ꯄꯩꯕꯥꯗ ꯑꯃꯨꯛ ꯊꯤꯔꯦ ꯑꯗꯣ ꯅꯣꯏ ꯂꯥꯁꯇ ꯅꯣꯏꯗ ꯅꯣꯏ ꯂꯩꯀꯥꯏꯗ ꯑꯃꯨꯛ ꯊꯤꯔꯦ ꯑꯗꯨ ꯐꯪꯉꯦ ꯈ꯭ꯔꯦ
ꯎꯝ ꯃꯃꯜ ꯀꯌꯥ ꯍꯄꯤꯒꯦ
ꯃꯃꯜ ꯗꯤ ꯑꯥ ꯁꯚꯦꯟ ꯍꯟꯗ꯭ꯔꯦꯠ ꯐꯤꯐꯇꯤ ꯄꯤꯔꯦ ꯑꯣ ꯄꯩꯁꯥꯗꯤ ꯄꯤꯗ꯭ꯔꯤꯌꯦ ꯍꯌꯦꯡꯗꯤ ꯄꯤꯔꯒ‌ꯦ ꯑꯩꯩꯗ‌ꯣ ꯖꯤꯄꯦ ꯇꯧꯔꯒꯦ ꯍꯥꯏꯔꯒ ꯃꯣꯏ ꯖꯤꯄꯦ ꯄꯥꯏꯗꯦ ꯄꯩ ꯁꯥ ꯑꯣꯏꯅ ꯄꯤꯔꯛꯑꯣ ꯍꯌꯦꯡꯁꯨ ꯍꯪꯆꯤꯠꯁꯨ ꯌꯥꯏ ꯍꯥꯏꯕꯒꯤꯀꯣ ꯄꯤꯗ꯭ꯔꯦ
ꯅꯣꯏꯗ ꯅꯣꯏ ꯅꯣꯏꯒꯤ ꯉꯥꯅꯨ ꯂꯩꯇꯕ꯭ꯔꯥ
ꯨ ꯂꯩꯇ꯭ꯔꯦ ꯂꯣꯏꯅ ꯀꯩꯅꯣ ꯇꯧꯈ꯭ꯔꯦ ꯂꯣꯏꯅ ꯆꯥꯊꯣꯛꯈꯤꯕꯝꯃꯣ ꯆꯥꯊꯣꯛꯈ꯭ꯔꯤꯕꯔꯥ ꯈꯪꯗꯦ
ꯑꯩꯗꯤ ꯉꯥꯅꯨ ꯂꯣꯏꯅꯤꯡꯉꯦ
ꯑꯁ ꯌꯨꯝꯗ ꯌꯥꯝ ꯃ‌ꯣꯠꯄꯒꯤꯀꯣ ꯑꯗ ꯃꯐꯝ ꯑꯃ ꯈꯛꯇ ꯑꯗꯨꯝ ꯐꯖꯅ ꯊꯝꯃꯗꯤ ꯐꯕ
ꯑꯣ ꯑꯗꯨ ꯐꯖꯅ ꯊꯝꯅꯤꯡꯉꯥꯏ ꯑꯩ ꯂꯣꯏꯅꯤꯡꯉꯦ ꯑꯗꯨꯕꯨ ꯎꯄꯥꯏ ꯂꯩꯇꯦ ꯖꯒꯥ ꯂꯩꯇꯕꯅꯤꯅ ꯑꯩꯈꯣꯏꯗꯤ
ꯃꯅꯤꯡꯗ ꯂꯩꯇꯕ꯭ꯔꯣ ꯅꯪꯒꯤ
ꯑꯁ ꯑꯣꯛ ꯑꯣꯛ ꯑꯅꯤꯁꯨ ꯂꯩꯌ‌ꯦ ꯑꯣꯛ ꯑꯆꯧꯕ ꯑꯅꯤꯁꯨ ꯂꯩꯌ‌ꯦ ꯑꯗꯨꯒꯤ ꯃꯐꯝ ꯂꯩꯩꯇ‌ꯦꯕ
ꯑꯣ
ꯑꯣꯛ ꯑꯅꯤ ꯂꯩꯌꯦ ꯀꯩꯅꯣ ꯎꯝ ꯌꯦꯟꯒꯨꯝꯕꯁꯨ ꯂꯩꯌꯦ ꯌꯦꯟꯗꯣ ꯆꯥꯎꯕ ꯅꯠꯇꯕ ꯄꯤꯛꯄ ꯉꯥꯛꯇ
ꯑꯣ
ꯇꯔꯥ ꯃꯉꯥ ꯐꯥꯎ ꯂꯩꯕꯅꯦ ꯌꯦꯟꯗꯤ ꯄꯤꯛꯄ ꯉꯥꯛꯇ
ꯆꯥꯎꯗꯔꯤꯌꯦꯗ
ꯑꯗ‌ꯣ ꯆꯥꯎꯔꯒꯗꯤ ꯅꯃꯣꯏꯁꯨ
ꯍꯣꯏ ꯆꯥꯎꯗꯤ ꯆꯥꯎꯔꯛꯀꯅꯤ ꯑꯩꯈꯣꯏꯒꯤ ꯌꯦꯟ ꯌꯦꯟꯒꯤ ꯃꯃꯥ ꯃꯥꯡꯈ꯭ꯔꯦ
ꯀꯔꯝꯃꯥꯏꯅ ꯃꯥꯡꯕꯅꯣꯁꯨ ꯈꯪꯗꯦ ꯃꯣꯏꯅ ꯃꯤꯅ ꯆꯥꯕꯒꯤꯔꯥ ꯈꯪꯗ‌ꯦ ꯒ꯭ꯌꯥꯟ ꯇꯥꯗ꯭ꯔꯦ
ꯃꯥ ꯃꯊꯟꯇ ꯁꯨꯏꯁꯥꯏꯠ ꯇꯧꯕꯩꯔꯁꯨ ꯈꯪꯗ꯭ꯔꯦ
ꯅꯨꯡꯉꯥꯏꯇꯕꯒꯤ ꯑꯣꯏꯔꯝꯅꯦ
ꯅꯨꯡꯉꯥꯏꯇꯕ ꯂꯩꯔꯝꯃꯣꯏꯗ ꯃꯥꯒꯤꯗꯃꯛꯁꯨ ꯑꯗꯨꯝ ꯅꯨꯡꯇꯤꯒꯤ ꯑꯗꯨꯝ